ꯍꯜꯂꯣ
ꯑꯥꯎ
ꯏꯔꯧꯒ
ꯀꯩꯁꯨꯝ ꯇꯧꯗꯦ ꯁꯨꯝ ꯂꯩꯔꯝꯕꯅꯦ
ꯎ ꯆꯠꯆꯔꯦ
ꯎꯝ ꯆꯔ
ꯑꯩ ꯏꯟꯁꯥꯡ ꯆꯥꯔꯒꯦ
ꯀꯥꯡꯉꯧ ꯍꯋꯥꯏꯁꯥ ꯀꯥꯡꯉꯥ ꯎ ꯆꯥꯕ
ꯀꯔꯤꯌꯦ ꯑꯩꯒꯤꯦ
ꯀ ꯊꯣꯡꯉꯦꯅ
ꯍꯣꯡꯗ꯭ꯔꯤ ꯈꯪꯗꯦ ꯀꯔꯤ ꯊꯣꯡꯗꯣꯏꯔꯣ
ꯑꯣ
ꯑꯩꯒꯦ ꯇꯧꯔꯒꯦ ꯍꯧꯖꯤ ꯀꯁꯤꯦ
ꯑꯥ
ꯇꯕ꯭ꯔꯥ
ꯇ
ꯆꯤꯟ ꯆꯟ꯭ꯔꯣ ꯀꯩꯗꯧꯅꯤ
ꯆꯖ ꯆꯤꯟꯖ
ꯑꯣ
ꯁꯤꯅꯤ ꯀꯩꯅꯣ
ꯍꯦꯡꯦ ꯃꯣꯏꯁꯠꯇꯦꯡꯅꯦ
ꯕꯥꯔꯣ ꯇꯒꯦ
ꯎꯝ ꯏꯕꯣꯁꯏꯅ ꯆꯅ
ꯑꯗꯨ ꯅꯨꯡꯗꯥꯡꯁꯤꯅ ꯄꯨꯡ ꯀꯌꯥ ꯆꯥꯛ ꯆꯥꯕ
ꯎꯝ ꯥꯡꯗꯗꯤ ꯄꯨꯡ ꯇꯔꯔꯦꯛ ꯇꯔꯦꯠ ꯑꯗꯨꯋꯥꯏꯗ ꯑꯗꯨꯝ ꯏꯅ ꯆꯥꯏꯗꯣ
ꯎꯝ ꯀꯩꯗꯧꯔꯃꯤꯅꯣ ꯍꯧꯖꯤꯛ
ꯎ
ꯑꯥ
ꯀꯠ ꯁꯨꯝ ꯊꯝꯅꯤꯌꯦ
ꯎꯝ ꯌꯝꯖ ꯂꯩꯔꯕ꯭ꯔꯣ
ꯌꯨꯝꯗ ꯅꯠꯇꯦ ꯑꯁ ꯑꯁꯤ ꯊꯕꯛ ꯇꯧꯕ ꯆꯠꯂꯤꯅꯤ
ꯍꯥꯎ
ꯗ꯭ꯌꯨꯇꯤꯗ ꯂꯩꯔꯅꯦ ꯑꯗꯨꯕꯨ ꯃꯤ ꯂꯩꯇꯕꯀꯣ ꯍꯧꯖꯤꯛꯇꯤ
ꯑꯣ
ꯎꯝ ꯏ ꯂꯩꯁꯥꯕꯤꯔꯣ ꯃꯧꯔ
ꯑ ꯍ ꯍ
ꯑꯩꯁꯕꯤꯅꯦ
ꯎꯝ
ꯃꯤꯁꯨꯃ ꯌꯥ ꯆꯦ ꯁꯟ ꯆꯪꯉ
ꯀꯅꯥ-ꯀꯅꯥ ꯂꯩꯒꯦ ꯍꯧꯖꯤꯛꯇꯤ
ꯍꯧꯖꯤꯛꯇ ꯑꯉꯥꯡꯁꯤ ꯂꯥꯏꯔꯤꯛ ꯄꯥꯕ ꯂꯣꯏꯕꯒꯤ ꯃꯣꯏ ꯏꯔꯨꯖꯕ ꯆ ꯆꯅꯉꯥꯏ ꯂꯣꯏꯁꯤꯜꯂꯤꯕ
ꯎꯝ
ꯑꯗꯨꯅꯦ ꯃꯤ ꯆꯪꯗꯦ ꯆꯪꯍꯧꯔꯒꯦ ꯍꯥꯏꯕ ꯑꯗꯨꯒ ꯆꯪꯉꯨ ꯍꯥꯏꯕ
ꯀꯣꯂꯦꯖ ꯆꯠꯂꯤꯕ꯭ꯔꯣ ꯂꯣꯏꯔꯕꯣ ꯅꯪꯒꯤ
ꯑꯩꯁꯨ ꯂꯣꯏꯔꯦ ꯕꯣꯔꯗꯤꯡꯗ ꯂꯩꯔꯦ ꯀꯣꯆꯤꯡ ꯁꯦꯟꯇꯔꯗ
ꯑꯣ ꯐꯥꯏꯅꯦ
ꯑ ꯈꯪ ꯅꯪꯕꯨ ꯅꯔ꯭ꯁ ꯑꯣꯏꯔꯤꯔ
ꯑ ꯅꯠꯇꯦꯗ ꯄꯩꯁꯥ ꯇꯥꯟꯕ ꯍꯥꯏꯗꯨꯅꯤ ꯀꯦꯐꯦꯗ ꯂꯩꯕꯀꯣ
ꯑꯣ
ꯎꯝ ꯎꯝ
ꯅꯅꯨꯡꯉꯉꯒꯅꯦ
ꯅꯨꯡꯉꯥꯏꯔꯦ ꯍꯝ
ꯍꯝ ꯍꯝ ꯍꯝ ꯍꯝ
ꯕꯤꯖꯤꯕꯨꯗꯤ ꯑꯣꯏꯗꯦ ꯑꯗꯨꯕꯨ ꯌꯨꯝꯗ ꯂꯩꯗꯕꯅꯤꯅꯀꯣ
ꯎꯝ ꯎꯝ
ꯅꯨꯡꯉꯥꯏꯔꯤꯕ
ꯑ ꯈꯨ
ꯐꯔꯁꯨ ꯐꯠꯇ꯭ꯔꯁꯨ ꯑꯩꯈꯣꯏꯒꯤ ꯌꯨꯝꯗꯨꯗ ꯕꯦꯁ ꯑꯣꯏꯌꯦꯅꯦ
ꯍꯣꯏꯅꯦꯣꯏꯅꯦ ꯊꯕꯛ ꯁꯨꯖꯔꯁꯨ ꯀꯥ ꯌꯨꯝ ꯍꯥꯏꯕꯁꯤ ꯗꯤ ꯑꯩꯒꯤ ꯌꯨꯝ ꯍꯥꯏꯕꯗꯨꯅꯦ
ꯑꯗꯨ ꯇꯑꯌꯦ ꯎꯝ
ꯅꯣꯏꯁꯦ ꯑꯗꯨꯝ ꯍꯥꯏꯕꯗꯤ ꯑꯣꯜ ꯇꯥꯏꯝ ꯇꯧꯔꯤꯔꯥ ꯅꯠꯇ꯭ꯔꯒ ꯑꯗꯨꯝ ꯁꯤꯐ ꯑꯦꯆꯦꯟꯖ ꯇꯧ ꯂ
ꯐꯨꯜ ꯇꯥꯏꯝ ꯑꯣꯏꯅ ꯇꯧꯔꯦꯗ
ꯑꯣ ꯎꯝ
ꯑꯆꯥ
ꯃꯤꯗꯤ ꯃꯈꯜ-ꯃꯊꯦꯜ ꯊꯦꯡꯅꯔꯝꯒꯅꯤꯀꯣ
ꯎꯝꯝ ꯍꯣꯏ ꯎꯝ
ꯑꯗꯨꯅꯁꯨ ꯅꯨꯡꯉꯥꯏꯕꯅꯤꯗ ꯃꯤ ꯃꯈꯜ-ꯃꯊꯦꯜ ꯊꯦꯡꯅꯕ ꯍꯥꯏꯕ
ꯎꯝ ꯍꯝ
ꯃꯒꯤꯄꯥꯥꯝꯝꯕꯄꯥꯥꯝꯗ ꯋꯥꯖꯣ
ꯎꯝ ꯑꯗꯨ ꯑꯩ ꯏꯃꯥ ꯏꯄꯥꯈꯩꯗꯤ ꯅꯨꯡꯉꯥꯏꯇꯦꯕꯣ
ꯎꯝ ꯑꯔ ꯃꯁꯨꯣ
ꯎꯝ
ꯊꯕꯛ ꯁꯨꯕ ꯂꯦꯞꯇꯦ ꯊꯕꯛ ꯁꯨꯔꯅꯨ ꯄꯊꯥꯔꯣ ꯍꯥꯏꯕ ꯁꯨꯕꯁꯨ ꯌꯥꯗꯦ ꯑꯗꯨꯝ ꯊꯕꯛ ꯁꯨꯔ ꯑꯗꯨꯝ ꯂꯥꯛꯑꯕꯅꯤꯅ ꯍꯩꯅꯗꯕ
ꯍꯣꯏ ꯑꯗꯨ ꯑꯣꯏ ꯑꯍꯟꯁꯤꯡꯁꯤꯀꯣ
ꯑꯩꯈꯣꯏꯅꯗꯤ ꯃꯣꯏꯒꯤ ꯃꯇꯧ ꯇꯝꯕ ꯉꯝꯒꯦꯔꯥꯗꯤ ꯈꯪꯗꯦꯀꯣ ꯑꯍ ꯐꯖ
ꯑꯩꯈꯣꯏꯗꯤ ꯀꯩꯅꯣ ꯇꯧꯔꯁꯨ ꯑꯗꯨꯝ ꯁꯨꯔꯨꯔ ꯐꯠꯇꯕꯅꯤꯅꯀꯣ ꯃꯣꯏꯒ ꯀꯩꯅꯣ ꯇꯧꯕ ꯌꯥꯔꯣꯏꯗ
ꯎꯝ ꯔꯦꯟꯗ ꯂꯩꯕ꯭ꯔ
ꯃꯣꯏ ꯔꯨꯝ ꯄꯤꯌꯦ
ꯑꯣ
ꯕꯒ ꯂꯩꯕ
ꯎꯝ
ꯍꯣꯔꯦꯟꯗꯣ ꯑꯃꯨꯛ ꯂꯩꯕꯗꯤ ꯑꯩꯈꯣꯏꯒꯤ ꯁꯦꯚꯤꯡ ꯂꯩꯇ꯭ꯔꯦ ꯑꯗꯨꯝ
ꯑꯥꯎ ꯆꯨꯝꯃꯦ ꯑꯗꯨꯁꯨ
ꯎꯝ
ꯑꯗꯣ ꯃꯤ ꯀꯌꯥꯒꯨꯝꯕꯗꯤ ꯂꯩ ꯑꯗꯨꯒꯨꯝꯕ
ꯑꯩꯈꯣꯏ ꯃꯤ ꯑꯍꯨꯝ ꯈꯛꯇꯅꯤꯗ
ꯑ
ꯌꯥꯝ ꯆꯥꯎꯕꯁꯨ ꯅꯠꯇꯕ ꯕꯀꯣ
ꯑꯥꯎ
ꯎ ꯍ
ꯄꯦꯃꯦꯟꯗꯤ ꯌꯥꯝꯃꯝꯒꯅꯤꯅ
ꯌꯥꯝꯕꯕꯨꯗꯤ ꯌꯥꯝꯗꯦꯗ
ꯎ
ꯑ ꯑꯅꯧꯕ ꯑꯣꯏꯔꯤꯕꯅꯤꯅ
ꯑꯣ
ꯀꯨꯝꯁꯤ ꯈꯛꯇ ꯀꯩꯅꯣ ꯇꯧꯕꯀꯣ
ꯎꯝ
ꯎꯝ ꯎꯝ ꯌꯥꯝꯅ ꯕꯤꯖꯤ ꯑꯣꯏꯅ ꯁꯦꯜꯁ ꯐꯕꯁꯨ ꯅꯠꯇꯕ ꯀ ꯑꯣꯏ ꯁꯤꯒꯤꯁꯦ
ꯑꯣ
ꯀꯩ-ꯀꯩ ꯇꯧꯗꯣꯏꯅꯣ ꯅꯪꯗꯤ ꯉꯁꯤꯁꯦ ꯀꯩ-ꯀꯩ ꯊꯕꯛ ꯇꯧꯗꯣꯏꯅꯣ ꯉꯁꯤꯁꯦ ꯑꯗꯨꯝ ꯂꯩꯗꯣꯏꯔꯣ
ꯉꯁꯤ ꯀꯩꯁꯨꯝ ꯇꯧꯔ ꯑꯩꯈꯣꯏꯗꯤ ꯊꯕꯛ ꯇꯧꯅꯤꯡꯉꯥꯏ ꯀꯩꯁꯨꯝ ꯂꯩꯇꯦ ꯑꯉꯥꯡ ꯑꯉꯥꯡ ꯀ꯭ꯂꯥꯁ ꯆꯪꯕ ꯑꯗꯨꯒ ꯑꯉꯥꯡꯁꯨ ꯄꯣꯊꯥꯍꯟꯕ ꯑꯗꯨꯒ ꯑꯁꯤ ꯉꯥꯛꯇꯪ ꯂꯩꯔ ꯃꯣꯏ ꯏꯔꯨꯖꯕ ꯂꯣꯏꯔꯒ ꯑꯃꯨꯛ ꯗꯥ꯭ꯟꯁ ꯇꯝꯕ ꯍꯧꯔꯅꯤ ꯗꯦꯠ ꯐꯥꯏꯚꯇ ꯗꯥ꯭ꯟꯁ ꯑꯁꯤꯗ ꯃꯣꯏꯅ ꯐꯦꯂꯤꯁꯤꯇꯦꯁꯟ ꯄ꯭ꯔꯣꯒ꯭ꯔꯥꯝꯒꯤ ꯀꯜꯆꯔꯦꯜ ꯗꯥꯟꯁ ꯑꯃꯈꯛ ꯇꯧꯕꯤꯌꯣ ꯍꯥꯏꯕꯗꯨꯒꯤ ꯑꯗꯨ ꯑꯃꯝꯕ ꯇꯝꯃꯅꯤ ꯑꯦ ꯃꯣꯏꯅ ꯇꯨ ꯊꯥꯔꯇꯤ ꯐꯥꯎ ꯄꯣꯊꯥꯔꯅꯤ ꯃꯣꯏ ꯑꯉꯥꯡꯁꯦ ꯑꯃꯨꯛ ꯊ꯭ꯔꯤꯗꯒꯤ ꯐꯣꯔ ꯀ꯭ꯂꯥꯁ ꯑꯃꯨꯛ ꯂꯩꯅꯅꯦ
ꯎꯝ ꯃꯥꯏꯔꯤꯅꯦ ꯅꯅꯥꯁꯨꯣꯏꯗꯗꯤꯦ
ꯎꯝ
ꯀꯌꯥꯝ ꯀꯨꯏꯔꯒꯦ ꯁꯤꯗ ꯀꯩꯅꯣ ꯇꯧꯕꯁꯦ
ꯑꯍꯣ ꯑꯩ ꯍꯟꯗꯛ ꯆꯍꯤ ꯉꯇ ꯆꯪ ꯃꯃꯥꯡ ꯆꯍꯤ ꯆꯪꯉꯛꯑ ꯑ ꯍꯥ ꯑ ꯍꯝ
ꯎ ꯎꯝ ꯋꯥꯔꯤ ꯁꯔꯕꯣꯅ ꯅꯪꯁꯨ
ꯑ ꯍꯥ ꯑꯍꯥ
ꯏꯂ ꯌꯦꯔꯦ ꯑꯗꯨ
ꯅꯣꯏꯒꯤꯗ ꯂꯝꯕꯤ ꯀꯩꯅꯣ ꯕꯖꯥꯔ ꯃꯅꯥꯛꯇ ꯅꯠꯇꯕ꯭ꯔꯥ
ꯕꯖꯥꯔ ꯀꯩꯅꯣ ꯇꯧꯕꯗꯤ ꯂꯩꯇꯦꯗ ꯍꯣꯏ ꯁꯤꯅꯦ ꯗꯨꯀꯥꯟ ꯃꯆꯥꯒꯨꯝꯕ ꯈꯛꯇ ꯀꯣꯏ ꯑꯦꯟꯁꯥꯡ ꯅꯥꯄꯤꯒꯤ ꯑꯗꯨꯒꯨꯝꯕ ꯈꯛꯇ ꯑꯣꯏꯌꯦ
ꯑꯣ
ꯀꯁꯇꯃꯔꯁ ꯑꯗꯨꯝ ꯌꯥꯥ꯭ꯔꯥ ꯂꯥꯛꯗ
ꯌꯥꯝꯗꯦ ꯑꯗꯨꯒꯤꯅꯦ ꯐ꯭ꯔꯤ ꯑꯣꯏꯔꯤꯁ